ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯎꯝ ꯎꯗꯕ ꯀꯨꯏꯔꯦꯗ
ꯎꯗꯕ ꯀꯨꯏꯔꯦ ꯍꯟꯗꯛꯀꯤ ꯁꯟꯗꯦꯗ ꯎꯅꯁꯦ
ꯌꯥꯏꯌꯦ ꯌꯥꯏꯌꯦ ꯍꯟꯗꯛꯀꯤ ꯁꯟꯗꯦꯗ ꯀꯥꯏ ꯆꯧꯁꯤꯒꯦ
ꯀꯤꯍꯣꯝ ꯆꯥꯐꯝꯗ ꯆꯠꯂꯨꯖꯦ
ꯑꯣ
ꯁꯔꯥꯝꯒꯤ ꯁꯔꯥꯝ ꯍꯥꯏꯌꯦ ꯃꯣꯏ ꯁꯔꯥꯝ ꯆꯤꯡ ꯑꯗꯨꯗꯣ ꯁꯂꯨꯡꯐ ꯔꯝꯔꯣꯝꯗ ꯂꯩꯕ ꯃꯥꯜꯂꯦ ꯑꯗꯨꯗ ꯆꯧꯁꯦ ꯀꯣ
ꯌꯥꯏ ꯌꯥꯏ
ꯎꯝ
ꯀꯤꯍꯣꯝꯗꯤ ꯌꯥꯝ ꯐꯕ ꯆꯤꯟꯖꯥꯛꯅꯤꯅ
ꯗ꯭ꯔꯦꯁ ꯈꯔ ꯐꯖꯅ ꯁꯦꯠꯁꯦ
ꯎꯝ ꯀꯩꯗꯧꯅꯕ
ꯅꯥꯟꯅ ꯆꯠꯂꯤꯗꯅ ꯃꯁꯥ ꯅꯥꯟꯅ
ꯍꯣꯏ ꯍꯣꯏ ꯍꯣꯏ ꯍꯣꯏ ꯑꯗꯨꯕꯨꯗꯤ ꯀꯣꯠꯁꯨ ꯇꯥꯏ ꯇꯧꯗꯅ ꯂꯥꯛꯑꯒꯦ ꯀꯩꯅꯣ
ꯑꯗꯨꯗꯤ ꯆꯤꯡ ꯀꯥꯕ ꯅꯨꯡꯉꯥꯏꯔꯣꯏꯗ
ꯎꯝ ꯍꯨ ꯍꯨ ꯑꯣ ꯍꯣꯏ ꯑꯗꯨꯕꯨꯗꯤ ꯀꯩꯅꯣ ꯇꯧꯔꯒ ꯀꯣꯠꯁꯨꯠ ꯇꯥꯏꯃꯛ ꯇꯧꯗ꯭ꯔꯒꯁꯨ ꯅꯥꯟꯕ ꯍꯥꯏꯕꯗꯨ ꯑꯣꯏꯅꯕ ꯂꯥꯛꯑ ꯂꯣꯏꯔꯦ ꯀꯩꯅꯣ
ꯂꯥꯛꯍꯟꯅꯤꯡꯉꯦ
ꯎꯝ ꯁꯣꯏꯗꯅ
ꯇ꯭ꯔꯦ
ꯉꯥꯏꯔꯝꯃꯣ
ꯀꯥꯡꯁꯦ ꯗꯦꯠ ꯀꯌꯥ ꯑꯣꯏꯖꯥꯠꯅꯣ
ꯇꯔꯥ ꯇꯔꯨꯛꯇ
ꯇꯔꯥꯇꯔꯨꯛ ꯑꯗꯨꯗꯤ ꯉꯁꯤ ꯇꯔꯥꯃꯔꯤ ꯑꯦ ꯇꯔꯥꯃꯉꯥ ꯇꯔꯥꯇꯔꯨꯛ ꯍꯪꯆꯤꯠꯅꯦ
ꯎꯝ ꯃꯥꯅꯦ
ꯇꯥꯡꯗꯗꯤ ꯑꯩꯈꯣꯏ ꯁꯨꯝ ꯀꯣꯏꯖꯔꯨꯔꯒꯦꯗ ꯅꯉꯣꯟꯗ ꯍꯥꯏꯕꯤꯔꯛꯑꯔꯣꯏ
ꯀꯅꯥ ꯀꯅꯥ
ꯑꯅꯥꯗꯔ ꯃꯦꯟ ꯑꯃꯒ
ꯑꯣ
ꯑꯇꯣꯞꯄ ꯅꯨꯄꯥ ꯑꯃꯒ ꯊꯣꯏ ꯃꯤꯇꯣꯞꯀꯤ ꯂꯣꯟ ꯉꯥꯡꯒꯨꯝꯁꯦ
ꯎꯝ
ꯑꯇꯣꯞꯄ ꯅꯨꯄꯥ ꯑꯃꯒ
ꯎꯝ
ꯑꯇꯣꯞꯄ ꯅꯨꯄꯥ ꯑꯃ ꯀꯧꯔꯅꯤ ꯑꯗꯨꯒ ꯆꯠꯂꯅꯤ ꯅꯣꯡ ꯑꯩꯒꯤ ꯇꯨꯏꯁꯟ ꯁꯥꯇ꯭ꯔꯁꯤꯡꯒ ꯑꯦꯂꯤꯅꯥꯒ
ꯎꯝ ꯐꯩꯅꯦ ꯇꯧꯒꯗꯕꯅꯤ ꯆꯠꯀꯗꯕꯅꯤ ꯒꯣꯕꯤꯟꯗꯖꯤꯒꯤ ꯈꯦꯆ꯭ꯔꯤ ꯆꯥꯔꯨꯗꯩꯔꯥ
ꯒꯣꯕꯤꯟꯗꯖꯤꯗꯨꯁꯨ ꯆꯠꯀꯅꯤ ꯏꯁꯀꯣꯟꯗꯁꯨ ꯆꯠꯀꯅꯤ
ꯎꯝ
ꯍꯟꯗꯛꯇꯤ ꯄꯣꯔꯣꯛ ꯈꯣꯡꯖꯤꯟꯗ ꯂꯥꯛꯑꯔꯣꯏ ꯉꯥꯔꯤꯌꯥꯟꯗ ꯑꯩ ꯄꯨꯨꯡꯀꯥ ꯀꯥꯏ
ꯎꯝ
ꯃꯤꯗꯤ ꯀꯥꯡꯁꯦ ꯅꯨꯄꯥꯅ ꯀꯣꯏꯕ ꯆꯠꯅꯩꯌꯦ ꯂꯥꯛꯅꯩꯌꯦ ꯑꯩꯈꯣꯏꯗꯤ ꯅꯨꯄꯤꯅ ꯑꯣꯏꯅ ꯆꯠꯂꯦ
ꯎꯝ ꯀꯥꯡꯗ ꯌꯥꯝ ꯊꯣꯛꯑ ꯌꯥꯎꯖꯕꯗꯣ
ꯎꯝ ꯌꯥꯔꯦ ꯊꯋꯥꯏ ꯌꯥꯎꯕꯩ ꯅꯠꯇꯦ ꯁꯛ ꯆꯨꯕ ꯐꯨꯔꯛꯀꯅꯤ
ꯎꯝ ꯐꯨ ꯐꯨꯕꯨꯨ ꯀꯅꯥꯅ ꯄꯥꯝꯅꯕꯒꯦ ꯑꯣ ꯁꯀꯣꯟꯒꯤ ꯑꯗꯒꯤ ꯒꯣꯕꯤꯟꯗꯖꯤꯒꯤ ꯃꯊꯪ ꯃꯊꯪ ꯂꯥꯏ ꯈꯨꯔꯨꯝꯗꯩꯔꯔꯕ
ꯒꯣꯕꯤꯟꯗꯖꯤꯗ ꯍꯥꯟꯅ ꯆꯠꯂꯨꯔꯅꯤ ꯑꯗꯨꯒ ꯁ꯭ꯀꯣꯟꯜꯗ ꯑꯃꯨꯛ ꯆꯠꯂꯅꯤ ꯑꯅꯥꯨ ꯅꯥꯟꯅ ꯐꯤ ꯐꯖꯕ ꯁꯦꯠꯂꯒ ꯐꯤ ꯐꯖꯕ ꯏꯜꯂꯒ
ꯎ ꯈꯦꯁꯔꯤ ꯍꯥꯎꯕ꯭ꯔꯣ
ꯍꯥꯎ ꯍꯥꯎ ꯃꯅꯦꯁ ꯀꯣꯟꯟꯒꯗꯦ
ꯎꯝ ꯒꯣꯕꯤꯟꯗꯖꯤꯒꯤꯗꯤ ꯆꯥꯗ꯭ꯕꯣ
ꯆꯥꯗ꯭ꯔꯤꯗ
ꯎꯝ ꯍꯟꯗꯛ ꯆꯥꯔꯛꯑꯣꯅ ꯑꯗꯨꯗꯤ
ꯍꯣꯏ
ꯀꯩ ꯀꯩ ꯂꯥꯏ ꯈꯨꯔꯝꯒꯦ ꯍꯥꯏꯔꯤꯅꯣꯅꯦ ꯍꯥꯥ
ꯖꯒꯅꯥꯊ ꯏꯄꯥ ꯏꯕꯨꯡꯉꯣꯠ ꯖꯣꯏ ꯍꯥꯏꯅ ꯍꯜꯂꯛꯇ ꯈꯣꯏꯔꯝꯗꯦ
ꯂꯩꯗꯅ ꯏꯄꯥ ꯏꯄꯨ ꯃꯆꯥꯕꯨ ꯑꯗꯨꯗꯨ ꯇꯧꯍꯟꯕꯤꯌꯨ ꯑꯗꯨꯃꯥꯏ ꯇꯃꯥꯏꯅ ꯇꯧꯍꯟꯕꯤꯌꯨ ꯑꯩ ꯍꯧꯖꯤꯛ
ꯈ ꯍꯥꯏꯗꯣꯛꯄ ꯌꯥꯕ꯭ꯔꯣ ꯅꯤꯒꯗꯕꯕꯨ ꯍꯥꯟꯅ ꯈ ꯍꯥꯏꯗꯣꯛꯑꯝꯃꯗꯤ
ꯎꯝ ꯑꯣ ꯏꯁꯣꯔꯗꯨꯗ ꯍꯥꯟꯅ ꯏꯍꯥꯟ ꯍꯥꯟ ꯇꯥꯜꯒꯦꯕꯀꯣ
ꯑꯥꯎ
ꯏꯁ ꯌꯥꯝ ꯐꯖꯩ ꯅꯪꯒꯤ ꯋꯥꯈꯜꯂꯣꯟꯁꯦ ꯊꯥꯒꯠꯅꯤꯡꯉꯥꯏ ꯑꯣꯏ ꯇꯧꯔ ꯇꯧꯔ
ꯑꯐꯕ ꯐꯖꯕ ꯉꯥꯛꯇꯅꯦ ꯑꯩꯅ ꯈꯜꯂꯤꯁꯦ
ꯎ ꯏꯁꯣꯔꯗ ꯅꯤꯡꯖꯕꯁꯤ ꯂꯣꯏꯅ ꯊꯨꯡꯉꯝꯃꯒꯗꯤ ꯑꯩꯈꯣꯏ ꯉꯁꯤ ꯑꯋꯥꯕꯁꯤ ꯂꯩꯔꯝꯃꯣꯏꯅꯤꯀꯣ
ꯂꯣꯏꯅꯃꯛ ꯊꯨꯡꯒꯅꯤ ꯍꯥꯏꯗꯅ ꯏꯁꯣꯔ ꯅꯤꯡꯕ ꯅꯠꯇꯦꯌꯦ
ꯎꯝ
ꯊꯨꯡꯒꯅꯤ ꯍꯥꯏꯗꯅ ꯊꯥꯖꯕ ꯑꯁꯥ ꯑꯃꯒ
ꯎꯝ ꯊꯥꯖꯕ ꯈꯨꯗꯤꯡꯃꯛ ꯊꯨꯡꯈꯤꯕ꯭ꯔꯥ
ꯑꯁꯥꯗꯅꯦ ꯃꯤꯅ ꯍꯤꯡꯅꯔꯤꯁꯦ ꯊꯨꯡꯕ ꯊꯨꯡꯗꯕ ꯑꯁꯥꯗ
ꯑꯆꯥꯥ ꯍꯥꯏꯕꯁꯤꯗꯤ ꯚꯥꯞꯅ ꯁꯥꯕꯅꯦꯔꯤꯌꯦ
ꯚꯥꯞꯅ ꯁꯥꯕ ꯚꯥꯞꯅ ꯁꯥꯕꯗꯨꯅꯅꯦ ꯍꯤꯡꯍꯜꯂꯤꯁꯦ ꯃꯤ ꯈꯨꯗꯤꯡꯃꯛ ꯚꯥꯞꯅ ꯁꯥꯕ ꯍꯥꯏꯕꯗꯣ ꯂꯩꯔꯝꯗ꯭ꯔꯗꯤ ꯀꯅꯥꯁꯨ ꯍꯤꯡꯉꯔꯣꯏꯌꯦ
ꯕꯥꯞꯅ ꯁꯥꯗꯕꯤꯗ ꯑꯁꯦꯡꯕ ꯔꯤꯌꯦꯂꯤꯇꯤꯗꯨ ꯍꯤꯡꯕꯗꯤ ꯌꯥꯝ ꯏꯌꯥꯝꯃꯛ ꯌꯥꯗ꯭ꯔꯕ꯭ꯔꯥ
ꯚꯥꯞꯅ ꯁꯥꯕꯗꯨꯗꯒꯤ ꯑꯁꯦꯡꯕ ꯔꯤꯌꯦꯂꯤꯇꯤꯗꯨ ꯑꯣꯏꯔꯛꯄꯅꯦ
ꯑꯗꯨꯗꯤ ꯆꯥꯗ ꯀꯨꯟ ꯃꯉꯥꯏꯔꯦꯅ ꯌꯥꯡꯈꯩ ꯃꯉꯥꯏꯔꯦ ꯕꯥꯥꯞꯅ ꯁꯥꯕꯗꯤ ꯗꯣꯂꯥꯟ ꯋꯥꯡ ꯋꯥꯡꯅ ꯋꯥꯡꯅ ꯁꯥꯕ ꯌꯥꯏ
ꯑꯗꯣ ꯔꯤꯌꯦꯂꯤꯇꯤꯗꯨꯁꯨ ꯑꯁꯥꯗꯣ ꯌꯥꯎꯗ꯭ꯔꯒꯗꯤ ꯍꯤꯡꯕ ꯅꯠꯇꯦꯌꯦ ꯔꯤꯌꯦꯂꯤꯇꯤꯗ ꯆꯠꯂꯤꯕ ꯔꯤꯌꯦꯂꯤꯇꯤꯗ ꯊꯥꯡꯉꯤꯕ ꯈꯣꯡꯗꯣ ꯑꯁꯥ ꯑꯃꯒ ꯄꯟꯊꯨꯡ ꯑꯃꯒ ꯂꯣꯏꯅꯔꯒ ꯊꯥꯡꯉꯤꯕ ꯉꯥꯛꯇꯅꯦ ꯄꯟꯊꯨꯡꯐꯝ ꯂꯩꯇꯅ ꯃꯪꯂꯥꯟꯗ ꯊꯥꯡꯕꯗꯤ ꯅꯠꯇꯦꯗꯅ
ꯐꯖꯩ ꯅꯪꯅ ꯍꯥꯏꯔꯤꯕ ꯄꯣꯠꯇꯨꯁꯨ ꯑꯗꯨꯕꯨ ꯍꯥꯏꯕꯗꯤ ꯁꯥꯏꯟꯇꯤꯐꯤꯛ
ꯑꯩꯗꯤ ꯏꯁꯣꯔꯕꯨ ꯊꯥꯖꯗꯕ ꯃꯤꯁꯤꯡ ꯁꯦ ꯃꯤꯅꯤ ꯍꯥꯏꯅ ꯂꯧꯖꯗꯦ ꯃꯈꯣꯏꯁꯦ ꯏꯟꯍ꯭ꯌꯨꯃꯦꯅꯤꯇꯤꯅꯤ
ꯃꯩꯇꯩꯂꯣꯟꯗ ꯍꯥꯏꯕꯤꯔꯛꯑꯣ
ꯃꯤꯑꯣꯏꯕꯕꯨ ꯃꯤꯑꯣꯏꯕꯗꯤ ꯃꯥꯟꯕ ꯃꯤꯑꯣꯏꯕꯗꯤ ꯅꯠꯇꯕ ꯀꯥꯡꯂꯨꯞ ꯑꯃꯅꯤ ꯍꯥꯏꯅ ꯂꯧꯖꯩ ꯁꯥꯃꯛꯅꯤ ꯍꯥꯏꯕꯁꯨ ꯍꯥꯏꯖꯅꯤꯡꯗꯦ
ꯎꯝ ꯑꯗꯨꯕꯨ ꯃꯤꯅꯤꯁꯇꯔ ꯑꯣꯐ ꯁꯥꯏꯟꯁꯀꯤ ꯃꯇꯨꯡ ꯏꯟꯅꯗꯤ ꯃꯤꯑꯣꯏꯕꯁꯦ ꯁꯥꯗ ꯌꯥꯎꯔꯛꯄꯅꯤ ꯃꯤꯑꯣꯏꯕꯁꯨ ꯁꯥ ꯃꯈꯜ ꯑꯃꯅꯤ ꯃꯤꯑꯣꯏꯕꯒꯤ ꯋꯥꯈꯜꯗ ꯈꯔ ꯍꯦꯟꯅ ꯄ꯭ꯔꯣꯒ꯭ꯔꯦꯁꯤꯞ ꯑꯣꯏꯔꯨꯕꯩ ꯋꯥꯅꯤ ꯑꯗꯨꯕꯨ
ꯑꯗꯨꯗꯤ ꯑꯗꯨꯝ ꯏꯁꯥꯃꯛ ꯁꯥꯅꯤ ꯍꯥꯏꯕꯗ ꯌꯥꯕꯤꯅꯤꯡꯉꯦ ꯅꯠꯇ꯭ꯔꯥ
ꯆꯨꯝꯃꯤ ꯃꯤꯑꯣꯏꯕ ꯈꯨꯗꯤꯡꯃꯛꯇ ꯁꯥꯒꯤ ꯋꯥꯈꯜ ꯁꯥꯒꯤ ꯂꯝꯆꯠ ꯏꯁꯒꯤ ꯁꯥꯖꯠ ꯂꯣꯏꯅ ꯆꯦꯟꯗꯨꯅ ꯂꯥꯛꯏ ꯍꯧꯖꯤꯛꯁꯨ ꯂꯩꯔꯤ
ꯋꯥꯐꯝꯗꯣ ꯊꯩꯗꯣꯛꯄꯤꯈ꯭ꯔꯦ ꯑꯩꯅ ꯍꯪꯉꯤꯕ ꯀꯣꯏꯁꯟ ꯋꯥꯍꯪꯁꯤꯒꯤ ꯄꯥꯎꯈꯨꯝ ꯄꯤꯕꯤꯌꯣ ꯑꯗꯣꯝ ꯏꯁꯥꯃꯛ ꯁꯥꯅꯤ ꯍꯥꯏꯕꯗ ꯌꯥꯅꯤꯡꯉꯕ꯭ꯔꯥ
ꯑꯩꯁꯨ ꯍꯥꯏꯖꯈ꯭ꯔꯦꯅ ꯃꯤꯑꯣꯏꯕ ꯈꯨꯗꯤꯡꯃꯛ ꯏꯁꯥꯒꯤ ꯋꯥꯈꯜ ꯏꯁꯥꯒꯤ ꯁꯥꯥꯖꯠ
ꯆꯞ ꯆꯥꯕ ꯄꯥꯎꯈꯨꯝꯗꯣ ꯄꯤꯕꯤꯌꯨ ꯅꯥꯀꯣꯏꯅꯕ ꯄꯥꯎꯈꯨꯝꯁꯦ ꯄꯥꯝꯖꯗꯦ ꯑꯩꯈꯣꯏꯗꯤ
ꯆꯨꯝꯃꯤ ꯁꯥꯗꯒꯤ ꯈꯔ ꯍꯦꯟꯅ ꯑꯞꯒ꯭ꯔꯦꯗ ꯑꯣꯏꯕ
ꯋꯥꯈꯜ ꯂꯧꯁꯤꯡꯊꯣꯛꯄ ꯗꯦꯕꯂꯞꯃꯦꯟꯇꯦꯟ ꯑꯣꯏꯕ ꯃꯤꯑꯣꯏꯕ ꯑꯃꯅꯤ ꯑꯩꯈꯣꯏꯁꯦ ꯑꯗꯨꯕꯨ
ꯁꯥꯗꯒꯤ ꯍꯦꯟꯅ ꯗꯦꯕꯂꯞ ꯑꯣꯏꯔꯦ ꯍꯥꯏꯗꯤ ꯍꯥꯏꯔꯤ ꯑꯗꯨꯕꯨ ꯁꯥꯗꯒꯤ ꯀꯩꯁꯨ ꯑꯍꯦꯟꯕ ꯑꯐꯕ ꯁꯥꯖꯠꯇꯤ ꯆꯠꯇꯦ ꯁꯥꯗꯕꯒꯤꯕꯨ ꯍꯦꯟꯅ ꯇꯥꯊꯕ ꯂꯝꯆꯠ ꯁꯥꯖꯠ ꯉꯥꯛꯇꯅꯤ ꯉꯁꯤ ꯃꯤꯑꯣꯏꯕꯅ ꯆꯠꯂꯤꯕ
ꯁꯨꯝꯃꯦ
ꯆꯤꯟꯗꯗꯤ ꯁꯥꯗꯒꯤ ꯍꯦꯟꯅ ꯆꯥꯎꯈꯠꯄ ꯑꯐꯕ ꯋꯥꯈꯜ ꯈꯟꯕ ꯉꯝꯕ ꯑꯆꯨꯝ ꯑꯔꯥꯟ ꯈꯪꯕ ꯉꯝꯕ ꯋꯥꯈꯜ ꯆꯦꯜꯂꯤ ꯍꯥꯏ ꯃꯤꯑꯣꯏꯕꯁꯦ ꯑꯗꯨꯕꯨ ꯇꯧꯊꯣꯔꯛꯄ ꯎꯊꯣꯔꯛꯄ ꯃꯈꯣꯏ ꯃꯈꯣꯏꯒꯤ ꯂꯝꯆꯠꯇꯤ ꯁꯥꯃꯛꯅꯁꯨ ꯇꯧꯅꯔꯝꯃꯣꯏ
ꯆꯨꯝꯃꯦ ꯑꯩꯈꯣꯏ ꯃꯤꯑꯣꯏꯕꯁꯤ ꯑꯌꯥꯝꯕ ꯀ꯭ꯔꯥꯏꯝ ꯊꯣꯛꯒꯂꯤꯕꯁꯦ ꯆꯥꯗ ꯇꯤ ꯂꯥꯏ ꯅꯤꯡꯂꯤꯕ ꯂꯥꯏꯕꯨ ꯊꯥꯁꯨ ꯃꯤꯁꯤꯡꯅ ꯑꯣꯏ
ꯃꯤꯇꯣꯞ ꯃꯤꯌꯥꯟꯆꯥꯥꯒꯤꯅꯦ ꯃꯤꯇꯣꯞꯀꯤ ꯆꯥꯎꯈꯠꯄ ꯂꯣꯟꯗꯣ ꯌꯥꯟꯁꯤꯟꯕꯤꯔꯛꯀꯅꯨ ꯏꯁꯥꯒꯤ ꯏꯃꯥꯂꯣꯟꯗ ꯉꯥꯡꯕꯤꯌꯨ ꯇꯥꯖꯅꯤꯡꯗꯦ ꯑꯩꯈꯣꯏ
ꯏꯁꯥꯒꯤ ꯏꯃꯥꯂꯣꯟꯣꯟꯅ ꯃꯄꯨꯡ ꯐꯥꯅ ꯋꯥꯍꯩ ꯈꯨꯗꯣꯡ ꯐꯣꯡꯗꯣꯛꯄ ꯌꯥꯗꯦ ꯏꯪꯂꯤꯁꯀꯤ ꯑꯔꯨ ꯑꯔꯨꯕ ꯋꯥꯍꯩ ꯀꯌꯥ ꯑꯃꯔꯣꯝ
ꯄꯤꯌꯨ ꯃꯤꯇꯣꯞ ꯃꯤꯌꯥꯟꯆꯥꯒꯤ ꯅꯦ ꯃꯤꯇꯣꯞꯀꯤ ꯆꯥꯎꯈꯠꯄꯅꯦ ꯂꯣꯟꯁꯤꯡꯗꯣ ꯑꯩꯈꯣꯏ ꯁꯤꯖꯤꯟꯅꯗꯕ ꯉꯝꯖꯩ
ꯂꯣꯟ ꯍꯥꯏꯕꯁꯤ ꯅꯪ ꯉꯁꯤꯃꯛ ꯉꯥꯡꯉꯤꯕ ꯂꯣꯟꯁꯤꯁꯨ ꯉꯁꯤꯗꯒꯤꯅ ꯆꯍꯤ ꯆꯍꯨꯝ ꯆꯥꯝꯃꯔꯤꯒꯤ ꯃꯃꯥꯡꯗ ꯏꯄꯥ ꯏꯄꯨꯁꯤꯡꯅ ꯉꯥꯡꯂꯝꯕ ꯂꯣꯟꯗꯨ ꯅꯠꯇ꯭ꯔꯦ ꯅꯧꯅ ꯍꯤꯟꯗꯨ ꯆꯪꯂꯕ ꯂꯥꯛꯂꯕ ꯃꯇꯨꯡꯗ ꯍꯤꯟꯗꯨꯒꯤ ꯂꯣꯟ ꯁꯤꯖꯤꯟꯅꯕ ꯋꯥꯍꯩꯅꯤ
ꯃꯇꯨꯡ ꯏꯟꯅ ꯈꯨꯟꯅꯥꯏ ꯍꯤꯡꯉꯤꯕ ꯄ꯭ꯔꯖꯥꯁꯤꯡꯗꯨꯅ ꯃꯊꯪ ꯃꯊꯪ ꯉꯥꯡꯅꯔꯛꯄꯒꯤ ꯃꯇꯨꯡ ꯏꯟꯅꯅꯦ ꯈꯨꯅꯨꯡꯗ ꯁꯨꯝ ꯂꯩꯔꯝ ꯇꯥꯔꯒꯗꯤ ꯂꯩꯀꯨꯠ ꯂꯩꯔꯥꯏꯗ ꯁꯨꯝ ꯂꯩꯔꯝ ꯇꯥꯔꯗꯤ ꯃꯇꯝꯗꯨꯒꯤ ꯂꯣꯜꯂꯤꯗꯣ ꯁꯤꯖꯤꯟꯅꯔꯝꯒꯅꯤ
ꯑꯗꯨꯗꯤ ꯅꯪꯅ ꯌꯥꯖꯔꯦ ꯃꯗꯨꯗꯤ ꯂꯣꯟ ꯍꯥꯏꯕꯁꯦ ꯑꯑꯣꯟꯕ ꯑꯍꯣꯡꯕ ꯂꯩ ꯃꯩꯇꯩꯂꯣꯟꯗ ꯌꯥꯎꯗꯕ ꯔꯣꯀꯦꯠ ꯑꯦꯔꯣꯄ꯭ꯂꯦꯟ ꯋꯥꯍꯩꯁꯤꯡ ꯑꯁꯦ ꯃꯄꯥꯟꯂꯣꯝꯒꯤ ꯍꯥꯏꯕꯗꯤ ꯏꯪꯂꯤꯁꯀꯤ ꯂꯣꯟ ꯁꯤꯖꯤꯟꯅꯕꯗ ꯑꯀꯥꯏꯕ ꯂꯩꯇꯦ ꯂꯣꯟꯁꯤꯗꯤ ꯑꯍꯣꯡꯕꯅꯦ ꯅꯪꯅ ꯍꯥꯏꯕ ꯌꯥꯏ ꯑꯦꯔꯣꯄ꯭ꯂꯦꯟ ꯍꯥꯏꯕꯁꯦ
ꯐꯗꯕ ꯃꯇꯝꯗ ꯇꯉꯥꯏ ꯐꯗꯕ ꯃꯇꯥꯡꯗ ꯁꯤꯖꯤꯟꯅꯕꯤꯌꯨ ꯁꯤꯖꯤꯟꯅꯗ꯭ꯔꯁꯨ ꯌꯥꯕ ꯃꯐꯝꯗꯗꯤ ꯊꯦꯠꯆꯟꯕꯤꯔꯛꯀꯅꯣ
ꯂꯣꯟ ꯍꯥꯏꯕꯁꯤ ꯄꯥꯎ ꯐꯥꯎꯅꯕꯅꯤ ꯀꯟꯚꯤꯅꯦꯟꯁ ꯌꯦꯡꯅꯕꯅꯤ ꯑꯃꯒ ꯑꯃꯒ ꯀꯝꯃꯨꯅꯤꯀꯦꯠ ꯇꯧꯅꯕꯅꯤ ꯑꯗꯨꯅ ꯏꯁꯥꯒꯤ ꯏꯔꯣꯜ ꯑꯣꯏꯒꯦꯔꯥ
ꯀꯃꯌꯨꯅꯤꯀꯦꯠ ꯍꯥꯏꯕꯒꯤ ꯃꯑꯣꯡꯗꯅꯦ ꯑꯥꯊ꯭ꯔꯗ ꯑꯣꯏꯅ ꯍꯟꯇꯣꯛꯑꯒ ꯍꯥꯏꯕꯤꯔꯛꯑꯣ ꯑꯣ ꯑꯩꯈꯣꯏꯗꯤ ꯈꯪꯖꯗꯤꯌꯦ ꯏꯪꯂꯤꯁꯇꯣ
ꯀꯔꯤꯒꯤꯅꯣ ꯁꯣꯝꯅ ꯏꯂꯤꯁꯄꯣ ꯑꯗꯨꯛ ꯌꯥꯝ ꯇꯥꯊ ꯇꯥꯊꯤꯔꯤꯁꯤꯕꯣ
ꯄꯥꯝꯖꯗꯦ ꯄꯥꯝꯖꯗꯦ ꯆꯥꯎꯈꯠꯄꯅ ꯈꯝ ꯊꯦꯡꯉꯕ ꯂꯣꯟꯗꯣ ꯃꯗꯨ ꯄꯥꯝꯖꯗꯦ ꯑꯩꯈꯣꯏꯒꯤ ꯆꯥꯎꯈꯠꯇ꯭ꯔꯤꯕ ꯁꯨꯛ ꯄꯤꯛꯅ ꯇꯥꯁꯤꯜꯂꯒ ꯂꯩꯔꯤꯕ ꯂꯣꯟꯁꯤꯕꯨ ꯑꯗꯨꯛꯀꯤ ꯃꯇꯤꯛ ꯄꯥꯝꯖꯩ ꯑꯗꯨꯛ ꯑꯗꯨꯛꯀꯤ ꯃꯇꯤꯛ ꯅꯨꯡꯁꯤꯖꯩꯌꯦ
ꯋꯥꯗꯨꯣ ꯐꯖꯅ ꯉꯥꯡꯕꯨꯅꯤ ꯅꯪꯒꯤ ꯈꯨꯣꯅꯨꯡꯒꯤ ꯋꯥꯉꯥꯡ ꯇꯧꯔꯛꯀꯅꯨꯅꯦ
ꯈꯨꯅꯨꯡꯒꯤ ꯋꯥꯉꯥꯡꯁꯦ ꯑꯩꯈꯣꯏꯗꯤ ꯌꯥꯝꯅ ꯇꯝꯖꯅꯤꯡꯉꯤ ꯍꯧꯖꯤꯛꯀꯤ ꯆꯥꯎꯈꯠꯄ ꯅꯈꯣꯏꯒꯤꯅꯦ ꯙꯨꯠ ꯙꯥꯠꯀꯤ ꯋꯥꯉꯥꯡꯗꯣ ꯑꯩꯈꯣꯏꯗꯤ ꯄꯥꯝꯖꯗꯦ
ꯑꯣ ꯅꯪ ꯌꯥꯝꯅ ꯏꯟꯇꯔꯚꯤꯌꯨ ꯇꯧꯔꯦ ꯗꯤꯕꯦꯠ ꯇꯧꯅꯕ ꯇꯥꯔꯒꯗꯤ ꯏꯟꯇꯔꯚꯤꯨ ꯌꯥꯝꯅ ꯇꯧꯅꯔꯣꯏꯗꯕꯅꯤ ꯃꯤ ꯑꯃꯅ ꯉꯥꯡꯕꯗꯣ ꯏꯀꯥꯏ ꯈꯨꯝꯅꯒꯗꯝꯕꯅꯤ
ꯀꯔꯤ ꯍꯥꯏꯔꯤꯅꯣ ꯈꯪꯖꯗꯦ ꯃꯅꯤꯄꯨꯔꯤꯗ ꯍꯟꯗꯣꯛꯄꯤꯌꯨ ꯏꯃꯥꯂꯣꯟꯗ ꯍꯟꯗꯣꯛꯄꯤꯌꯨ ꯆꯥꯟꯕꯤꯗꯨꯅ
ꯅꯪꯅ ꯈꯪꯗꯕꯗꯨꯗꯤ ꯈꯪꯅꯕ ꯅꯪ ꯅꯩꯅꯕꯗꯤ ꯀꯔꯤ ꯀꯥꯏ ꯈꯪꯗꯕ ꯑꯃꯒꯤꯗꯃꯛꯇ ꯅꯪꯅ ꯅꯪꯒꯤ ꯅꯃꯥꯂꯣꯟꯣꯟꯗ ꯉꯥꯡꯉꯨ ꯍꯥꯏꯗꯅ ꯁꯨꯝ ꯁꯨꯝ ꯁꯨꯝ ꯍꯦꯟꯅ ꯏꯝꯄꯣꯁ ꯇꯧꯁꯜꯂꯛꯄ ꯃꯔꯝ ꯀꯔꯤꯒꯤꯅꯣ
ꯋꯥꯉꯥꯡꯗꯨꯒꯤ ꯃꯇꯥꯡꯗ ꯑꯩꯅꯅꯦ ꯀꯨꯞꯅ ꯊꯤꯖꯤꯜꯂꯨꯕꯒꯤ ꯑꯥꯊ꯭ꯔ ꯂꯩꯇꯦ ꯅꯪꯕꯨ ꯀꯅꯥꯅꯣ ꯅꯪ ꯀꯔꯤ ꯑꯣꯏꯔꯤꯒꯦ ꯅꯪꯒꯤ ꯋꯥꯍꯩꯕꯨ ꯀꯩꯗꯧꯕꯒꯤ ꯑꯗꯨꯛ ꯃꯔꯨꯏ ꯑꯣꯏꯅ ꯂꯧꯗꯣꯔꯤꯅꯣ ꯍꯣꯏ
ꯐꯠꯇ꯭ꯔꯕꯁꯨ ꯐꯠꯇ꯭ꯔꯕꯁꯨ ꯑꯩ ꯑ ꯆꯥꯎ ꯆꯥꯎꯈꯠꯈ꯭ꯔꯕ ꯃꯤꯅꯝ ꯏꯪꯂꯦꯟꯗ ꯆꯠꯇꯨꯅ ꯕꯥꯔ ꯇꯧꯈꯨꯔꯕ ꯃꯤ ꯑꯃꯅꯤ ꯅꯪꯅ ꯑꯗꯨꯃꯥꯏꯅ ꯍꯦꯛꯇ ꯍꯥꯏꯕꯗꯤ ꯌꯥꯔꯣꯏ
ꯑꯗꯨꯕꯨ ꯅꯪꯒꯤ ꯕꯥꯔꯗꯣ ꯑꯩꯉꯣꯟꯗꯗꯤ ꯀꯔꯤꯁꯨ ꯆꯟꯅꯐꯝ ꯂꯩꯇꯦ ꯅꯪꯅ ꯃꯗꯨꯒꯤ ꯀꯥꯟꯅꯕ ꯑꯩꯉꯣꯟꯗ ꯃꯆꯦꯠ ꯑꯃꯠꯇ ꯄꯤꯈꯤꯗ꯭ꯔꯤ ꯃꯗꯨꯅꯅꯦ ꯑꯩꯅꯁꯨ ꯅꯪꯒꯤ ꯋꯥꯍꯩꯗꯣ ꯀꯩꯁꯨ ꯌꯥꯝꯅ ꯃꯔꯨ ꯑꯣꯏꯕ ꯋꯥꯍꯩꯅꯦ ꯍꯥꯏꯅ ꯂꯧꯖꯗꯦ ꯑꯗꯨꯕꯨ ꯍꯣꯏ ꯃꯇꯝ ꯑꯃꯗ ꯂꯧꯔꯝꯃꯤ ꯅꯪꯒꯤ ꯋꯥꯍꯩꯗ ꯄꯨꯡ ꯄꯪ ꯄꯪꯊꯈꯤ ꯑꯗꯨꯕꯨ ꯉꯁꯤꯗꯤꯅꯦ ꯄꯨꯝꯅꯃꯛꯇꯣ ꯉꯥꯏꯍꯥꯛꯀꯤ ꯗ꯭ꯔꯃꯥ ꯑꯣꯏꯔꯝꯃꯦ ꯉꯥꯏꯍꯥꯛꯀꯤ ꯗꯥꯏꯂꯣꯛ ꯎꯔꯝꯃꯦ ꯈꯪꯉꯤꯀꯣ ꯗꯥꯏꯂꯣꯛ ꯍꯥꯏꯕꯗꯤ ꯅꯪꯅ ꯃꯇꯝ ꯑꯃꯗ ꯌꯥꯎꯔꯝꯕ ꯗ꯭ꯔꯃꯥꯗꯣ ꯃꯗꯨꯗꯨꯗ ꯁꯥꯟꯅꯈꯤꯕ ꯅꯈꯣꯏꯒꯤ ꯉꯥꯡꯅꯈꯤꯕ ꯋꯥꯍꯩ ꯋꯥꯇꯥ ꯁꯦꯝꯕ ꯚꯥꯕꯣꯛꯁꯤꯡꯕꯨꯅꯦ ꯁꯨꯝꯍꯠꯅꯕ ꯍꯣꯠꯅꯕꯗ ꯁꯤꯖꯤꯟꯅꯈꯤꯕ ꯋꯥ